ꯎ ꯑꯩꯅ ꯉꯥꯡꯂꯤꯕ ꯑ ꯈꯣꯟꯖꯦꯜꯁꯤ ꯅꯣꯏ ꯁꯦꯡꯅ ꯇꯥꯕꯤꯕ ꯅꯠꯇ꯭ꯔꯕ ꯃꯃꯤꯡ ꯃꯌꯥꯗ ꯀꯔꯤ ꯃꯥꯏ ꯇ ꯇꯥꯍ ꯂꯩ
ꯊꯣꯏꯗꯣꯛ ꯂꯩꯇꯦ ꯃꯔꯗ ꯑꯃꯨꯛꯨꯛ ꯇꯠꯀꯦ ꯇꯠꯀꯦ ꯇꯧꯏꯤ ꯑꯗꯨꯒ ꯑꯥ ꯇꯥꯏ ꯇꯥꯏ ꯑ ꯑꯗꯨꯣ ꯑꯩꯅ ꯉꯥꯡꯕꯒꯤꯁꯨ ꯇꯥꯕꯤꯕ꯭ꯔꯥ
ꯑꯥ ꯇꯥꯖꯩ ꯃꯔꯨꯞ ꯑꯩꯅ ꯈꯟꯕꯗ ꯉꯁꯤ ꯑꯩꯈꯣꯏꯒꯤ ꯋꯥ ꯑꯣꯏꯔꯝꯗꯧꯕ ꯃꯥꯜꯂꯦ ꯃꯔꯨꯞ ꯃꯥꯡꯕꯗꯨꯁꯨ ꯈꯔ ꯊꯨꯖꯤꯟꯕ ꯃꯇꯥꯡ ꯑꯗꯨꯒ ꯈꯔꯛ ꯇꯞꯊꯕ ꯃꯇꯥꯡ ꯌꯥꯎꯋꯦ ꯑꯗ ꯀꯩꯁꯨ ꯀꯥꯏꯗꯦ ꯃꯔꯨꯞ ꯑꯩꯅ ꯉꯥꯡꯕꯁꯤ ꯑꯗꯨꯝ ꯌꯥꯎꯁꯟꯕꯗꯤ ꯉꯝꯕꯤꯕ ꯅꯠꯇ꯭ꯔꯣ
ꯉꯥꯡꯝꯕꯒꯤ ꯉ ꯃꯔꯨꯞ ꯑꯩꯅ ꯉꯥꯡꯕꯁꯤꯗꯤ ꯑꯗꯨꯝ ꯇꯥꯎꯋꯏ
ꯑꯥ ꯇꯥꯏꯌꯦ ꯑꯗꯨ ꯑꯗꯣ ꯉꯁꯤꯗꯤ ꯑꯩꯈꯣꯏꯒꯤ ꯋꯥꯔꯤ ꯋꯥꯇꯥꯏ ꯈꯔ ꯇꯧꯁꯨ ꯃꯔꯨꯞ ꯁꯪꯕ ꯀꯕꯨꯅꯤ
ꯃꯔꯔꯨꯞ ꯀ ꯑꯩꯈꯣꯏꯒꯤ ꯈꯤꯇꯪ ꯅꯨꯡꯉꯥꯏ ꯃꯐꯝꯗꯩꯅ ꯍꯥꯏꯗꯤ ꯇꯥꯕꯗ ꯑꯩꯈꯣꯏꯒꯤ ꯑꯣ ꯋꯥ ꯇꯥꯏ ꯇꯥꯔꯦ ꯃꯕꯛꯄꯨꯗꯤ ꯇꯥꯔꯦ ꯉꯁꯥꯏꯒꯤꯗꯤ ꯌꯥꯝꯅ ꯐꯖꯅ ꯄꯥꯔꯝꯗꯕ ꯍꯥꯏꯕ ꯇꯥꯔꯅꯦ ꯍꯥꯏꯗꯤ ꯉꯥꯏꯅ ꯇꯧ ꯑꯗꯨꯗꯣ ꯃꯔꯨ ꯉꯁꯤꯗꯤ ꯑ ꯋꯥꯣꯏ ꯑꯇꯥꯏꯁꯨ ꯑ ꯑꯁꯤ ꯋꯥꯏ ꯋꯥꯇꯥꯥꯏ ꯋꯥꯔꯤ ꯋꯥꯇꯥꯏ ꯈꯔ ꯇꯧꯁꯤ ꯃꯔꯨꯞ ꯊꯕꯛ ꯆꯤꯟꯕ꯭ꯔꯥ ꯋꯥꯔꯤ ꯋꯥꯇꯥꯏ ꯇꯧꯕꯗ ꯀꯩꯁꯨ ꯀꯥꯗꯒꯦ
ꯊꯣꯏꯗꯣꯛꯄ ꯂꯩꯖꯗ꯭ꯔꯦ ꯍꯧꯖꯤꯛꯁꯦ ꯑꯩꯁꯦ ꯁꯨꯝ ꯇꯨꯝꯃꯝꯗꯥꯏꯒꯤ
ꯏꯁꯤꯡ ꯃꯥꯏꯁꯤꯡ ꯀꯟꯁꯤꯜꯂꯨꯕꯅꯤ ꯑꯗꯨꯅ ꯌꯥꯅꯤ ꯇꯨꯝꯗ꯭ꯔꯤꯉꯩꯁꯤꯗ ꯑꯩꯈꯣꯏ ꯋꯥꯇꯦꯡ ꯉꯥꯏꯍꯥꯛ ꯇꯧꯁꯨ ꯌꯥꯏ ꯊꯣꯏꯗꯣꯛꯄ ꯑꯇꯩ ꯊꯕꯛ ꯆꯤꯟꯗ꯭ꯔꯤꯉꯩꯗ
ꯎꯝꯕꯠꯇꯥ ꯃꯔꯨꯞ ꯃꯄꯥꯡ ꯑꯃ ꯑꯣꯏꯕꯒꯤ ꯀꯔꯤ ꯃꯊꯦꯜ ꯆꯥꯔꯦ ꯍꯥꯏꯗꯤ ꯆꯥꯛ ꯆꯥꯔꯕ ꯍꯥꯏꯕꯁꯤ ꯑꯗꯨꯝ ꯍꯪꯅꯩ ꯑꯗꯨ ꯑꯩ ꯁꯣꯝꯗꯒ ꯆꯥꯛ ꯆꯥꯕꯤꯔꯕ꯭ꯔꯥ ꯀꯔꯤ ꯀꯔꯤ ꯃꯊꯦꯜ ꯊꯕꯤꯔꯒꯅꯤ
ꯆꯥꯛꯇꯤ ꯆꯥꯖꯔꯦ ꯉꯁꯤꯗꯤ ꯀꯥꯡꯍꯧꯃꯒ ꯃꯔꫭꯛ ꯃꯦꯠꯄꯥꯃꯒ ꯆꯝꯐꯨꯨꯠ ꯑꯃꯒ ꯁꯨꯃꯥꯏꯅ ꯇꯧꯔꯦ ꯃꯔꯨꯣꯏꯒꯤꯗꯤ ꯆꯥꯛ ꯏꯁꯤꯡ ꯀꯃꯥꯏꯀꯃꯥꯏꯅ ꯇꯧꯔꯦ
ꯃꯔꯨꯞ ꯑ ꯌꯥꯝꯅ ꯆꯝꯅ ꯍꯥꯎꯕ ꯑꯩꯈꯗꯤ ꯏꯁꯥ ꯍꯛꯆꯥꯡꯁꯨ ꯐꯒꯗꯕ ꯃꯈꯜꯒꯤ ꯏꯟꯖꯥꯡꯅꯤ ꯍꯣꯏ ꯑꯩꯁꯨ ꯆꯥꯖꯔꯦ ꯑꯩꯈꯣꯏꯒꯤ ꯃꯊꯦꯜꯅ ꯉꯁꯤꯁꯦ ꯑꯩꯈꯣꯏꯒꯤ ꯏꯗꯣꯝꯆꯥꯅ ꯄꯥꯛꯅꯝ ꯆꯥꯅꯤꯡꯉꯤꯗꯅ ꯑꯩꯈꯣꯏ ꯃꯥꯅ ꯄꯥꯛꯉꯝ ꯅꯝꯕꯒꯤ ꯑꯩꯈꯣꯏꯒꯤ ꯑꯔꯦꯝꯕ ꯈꯔꯗꯨꯒ ꯇꯧꯔꯒ ꯑꯩꯁꯦ ꯆꯝꯊꯣꯡ ꯑꯃꯛꯒ ꯇꯧꯔꯒ ꯆꯥꯖꯕꯅꯤ ꯃꯔꯨꯞ ꯉꯁꯤꯒꯤ ꯋꯥꯔꯤ ꯋꯥꯇꯥꯏꯁꯤꯗꯤ ꯎ ꯎꯝ ꯑꯩꯈꯣꯏꯒꯤ ꯍꯧꯖꯤꯛ ꯍꯧꯖꯤꯛ ꯆꯠꯅꯔꯤꯕ ꯑꯩꯈꯣꯏꯒꯤ ꯂꯝꯗꯝ ꯑꯁꯤꯗ ꯃꯔꯨ ꯑꫭꯏꯅ ꯃꯥꯂꯦꯝ ꯑꯁꯤꯒꯤ ꯃꯐꯝꯁꯤꯡꯗ ꯆꯠꯅꯔꯝꯒꯗ꯭ꯔꯥ ꯆꯠꯅꯔꯝꯃꫭꯏꯗ꯭ꯔꯥ ꯍꯥꯏꯕꯗꯤ ꯈꯪꯗꯦ ꯑꯗꯨ ꯈꯤꯇꯪꯗꯤ ꯆꯥꯡ ꯅꯦꯝꯒꯗꯕ ꯃꯥꯜꯂꯦ ꯍꯠꯅꯕꯤꯔꯝꯕ ꯇꯥꯔꯒꯁꯨ ꯑꯗꯣ ꯑꯩꯈꯣꯏꯒꯤ ꯍꯧꯖꯤꯛ ꯍꯧꯖꯤꯛ ꯆꯠꯅꯔꯤꯕ ꯂꯝꯗꯝ ꯑꯁꯤꯗ ꯍꯣꯠꯅꯔꯤꯕ ꯑꯩꯈꯣꯏꯒꯤ ꯃꯃꯥ ꯃꯄꯥ ꯑꯣꯏꯕꯁꯤꯡꯒ ꯃꯆꯥꯁꯤꯡꯒ ꯂꯩꯅꯔꯤꯕ ꯃꯔꯤ ꯁꯤ ꯀꯔꯥꯏꯕꯨ ꯌꯥꯝꯅ ꯐꯩ ꯅꯠꯇ꯭ꯔꯒꯅ ꯀꯗꯥꯏꯕꯨ ꯌꯧꯅ ꯐꯠꯇ꯭ꯔꯒꯦ ꯑꯗꯨ ꯑꯗꯣ ꯁꯤ ꯇꯧꯔꯒꯗꯤ ꯐꯒꯅꯤ ꯁꯨꯃꯥꯏꯅ ꯂꫭꯏꯅꯕ ꯇꯥꯔ ꯑꯩꯈꯣꯏ ꯍꯦꯟꯅ ꯀꯥꯟꯅꯒꯅꯤ ꯍꯥꯏꯕꯗꯨꯏ ꯃꯔꯝꯗ ꯁꯨꯝ ꯋꯥꯔꯤ ꯋꯥꯇꯥꯏ ꯇꯧꯕꯗꯤ ꯌꯥꯏ ꯑꯗꫭ
ꯌꯥꯏ ꯌꯥꯏ ꯃꯔꯝ ꯑꯗꯨ ꯌꯥꯝꯅ ꯐꯕ ꯀꯩꯅꯣꯅꯦ ꯑꯩꯈꯣꯏꯅꯁꯨ ꯍꯧꯖꯤꯛ ꯅꯍꯥ ꯑꯣꯏꯔꯤ ꯑꯗꯨꯒ ꯑꯩꯈꯣꯏ ꯅꯨꯄꯤ ꯉꯥꯡꯊꯤꯕꯗꯕ ꯋꯥꯠꯂꯤ ꯍꯥꯏꯗꯨꯅ ꯃꯁꯤꯒꯤ ꯃꯇꯛꯥꯡꯗ ꯊꯋꯥ ꯁꯥꯗꯕ ꯇꯧꯕꯒꯤꯔꯣꯏꯁꯤ ꯀꯩꯒꯤꯅꯣꯗ ꯃꯇꯝ ꯍꯥꯏꯕꯁꯤ ꯀꯅꯥꯅꯁꯨ ꯈꯪꯍꯧꯕ ꯅꯠꯇꯦ ꯑꯗꯨꯒ ꯑꯩꯈꯣꯏ ꯅꯣꯡꯃ ꯅꯠꯇ꯭ꯔꯒ ꯅꯣꯡꯃꯗꯤ ꯁꯣꯏꯗꯅ ꯃꯗꯨ ꯑꯣꯏꯔꯛꯈꯤꯗꯕꯅꯤ ꯑꯗꯨꯅ ꯉꯜꯂꯤꯉꯩ ꯃꯇꯝꯗ ꯃꯁꯤꯒꯤ ꯃꯇꯥꯡꯗ ꯑꯦꯋꯥꫪꯅꯦꯁ ꯂꯩꯍꯧ ꯇꯥꯔꯒꯗꯤ ꯋꯥꯈꯜ ꯂꯩꯍꯧꯕ ꯇꯥꯔꯒꯗꯤ ꯃꯇꯨꯡ ꯇꯥꯔꯛꯄꯗ ꯀꯔꯤ ꯀꯔꯤ ꯑꯋꯥꯠ ꯑꯄꯥ ꯑꯃꯗꯤ ꯑꯁꯣꯏ ꯑꯉꯥꯝ ꯀꯌꯥ ꯑꯃ ꯊꯣꯛꯂꯛꯀꯗꯕꯗꯒꯤ ꯑꯩꯈꯣꯏ ꯌꯦꯡꯁꯤꯟꯕ ꯉꯝꯒꯅꯤꯅ ꯊꯝꯖꯩ ꯌꯥꯝꯅ ꯃꯔꯨꯞꯅ ꯍꯧꯗꯣꯔꯛꯏꯁꯤ ꯌꯥꯝꯅ ꯐꯕ ꯑꯃꯁꯨꯡ ꯀꯥꯟꯅꯕ ꯑꯩꯈꯣꯏꯒꯤ ꯍꯤꯔꯝꯅꯤ ꯍꯥꯏꯇꯥꯔꯦ ꯃꯔꯨꯞ ꯑꯗꯨꯅ ꯐꯔꯦ ꯃꯔꯨꯞꯅ ꯍꯧꯗꯣꯛꯄꯤꯔꯛꯑꯕꯅꯤꯅ ꯃꯇꯥꯡꯁꯤꯡ ꯑꯗꯨ ꯃꯔꯨꯞꯅ ꯀꯔꯤꯗꯒꯤ ꯍꯧꯁꯤ ꯀꯃꯥꯏ
ꯃꯔꯨꯞ ꯅꯨꯡꯉꯥꯏꯖꯩ ꯃꯔꯨꯞꯀꯤ ꯋꯥꯈꯜꯂꯣꯟꯗꯨꯁꯨ ꯑꯩ ꯌꯥꯝꯅ ꯆꯥꯟꯅꯕ ꯍꯥꯏꯗꯤ ꯋꯥꯈꯜ ꯃꯔꯨꯞꯀꯤ ꯋꯥꯈꯜꯂꯣꯟꯗꯨꯁꯨ ꯃꯁꯤꯒꯨꯝꯕꯒꯤ ꯊꯋꯥꯏ ꯌꯥꯎꯕ ꯑꯗꯨ ꯂꯩꯖꯔꯝꯕ ꯊꯥꯒꯠꯄ ꯐꯣꯡꯗꯣꯛꯆꯔꯤ ꯌꯥꯝ ꯅꯨꯡꯉꯥꯏꯖꯩ ꯑꯗꯨꯃꯔꯨꯞ ꯑꯈꯣꯏꯒꯤ ꯑ ꯋꯥꯍꯧꯗꯣꯛꯁꯤ ꯑ ꯑꯩꯈꯣꯏꯒꯤ ꯏꯆꯝ ꯆꯪꯝꯅ ꯑꯗꯨꯝ ꯍꯧꯗꯣꯛꯑꯁꯦ ꯑꯩꯈꯣꯏꯒꯤ ꯍꯧꯖꯤꯛ ꯂꯩꯔꯤꯕ ꯑꯩꯈꯣꯏꯒꯤ ꯄꯨꯟꯁꯤꯗꯁꯨ ꯊꯦꯡꯅꯔꯤꯕ ꯃꯔꯨꯞꯀꯤꯄꯨꯟꯁꯤꯗꯁꯨ ꯊꯦꯡꯅꯕ ꯊꯦꯡꯅꯕꯤꯗꯕ ꯑꯗꯨꯝ ꯊꯝꯕꯤꯌꯨ ꯑꯩꯒꯤ ꯄꯨꯟꯁꯤꯗꯁꯨ ꯑꯗꯨꯝ ꯊꯦꯡꯅꯔꯒ ꯂꯥꯛꯂꯦ ꯂꯩꯔꯤꯕ ꯂꯝꯗꯝ ꯑꯁꯤꯗ ꯆꯠꯅꯔꯤꯕ ꯑꯁꯤ ꯑꯩꯈꯣꯏꯒꯤ ꯃꯃꯥ ꯃꯄꯥ ꯑꯣꯏꯕꯁꯤꯡꯁꯤꯅ ꯃꯆꯥꯁꯤꯡꯁꯤꯗ ꯇꯧꯔꯤꯕꯁꯦ ꯑꯩꯈꯣꯏꯒꯤ ꯃꯈꯜ ꯑ ꯑꯍꯨꯝ ꯃꯔꯤ ꯊꯣꯛꯅ ꯈꯥꯏꯗꯣꯛꯆꯒꯦ ꯑꯍꯥꯟꯕ ꯃꯈꯜ ꯑꯁꯤꯅ ꯑꯩꯈꯣꯏꯒꯤ ꯃꯃꯥ ꯃꯄꯥ ꯑꯣꯏꯕꯁꯤꯡꯁꯤꯅ ꯃꯆꯥꯁꯤꯡ ꯑꯁꯤꯕꯨ ꯃꯇꯦꯡꯗꯤ ꯄꯥꯡꯕꯤ ꯄꯨꯛꯅꯤꯡ ꯊꯧꯒꯠꯄꯤ ꯑꯗꯣ ꯄꯨꯛꯅꯤꯡ ꯊꯧꯒꯥꯠꯄꯤꯕꯁꯦ ꯀꯃꯥꯏꯅ ꯊꯧꯒꯥꯠꯄꯤꯒꯦ ꯍꯥꯏꯕ ꯀꯥꯟꯁꯤꯗ ꯑꯩꯈꯣꯏꯒꯤ ꯃꯆꯥꯁꯤꯅ ꯇꯧꯔꯤꯕ ꯄꯣꯠꯁꯤꯗ ꯑꯌꯦꯠꯄ ꯄꯕꯤꯗꯦꯕ ꯃꯆꯥꯁꯤꯅ ꯄꯥꯝꯃꯤꯕ ꯄꯣꯠꯇꯨꯗ ꯑꯗꯨꯝ ꯃꯥꯅ ꯇꯧꯒꯦ ꯍꯥꯏꯔꯤꯕ ꯄꯣꯠꯇꯨ ꯇꯧꯍꯟꯕꯤꯌꯣ ꯍꯥꯏꯗꯤ ꯑꯩꯅ ꯃꯁꯤꯒꯤ ꯂꯥꯏ ꯑꯁꯤ ꯃꯁꯤ ꯐꯤꯕꯝꯁꯤꯗ ꯆꯠꯅꯤꯡꯉꯦ ꯍꯥꯏꯔꯒ ꯃꯆꯥꯁꯤꯅ ꯆꯠꯅꯤꯡꯉꯤꯕ ꯐꯤꯕꯝꯗꯨꯗ ꯑꯗꯨꯝ ꯆꯠꯍꯟꯕꯤꯕ ꯊꯤꯡꯉꯨꯕꯁꯨ ꯇꯧꯗꯕ ꯑꯗꯒꯤ ꯑꯩꯈꯣꯏꯅ ꯌꯦꯡꯖꯤꯜꯂꯨꯕꯁꯨ ꯇꯧꯗꯕ ꯑꯗꯨꯗꯨꯒ ꯑꯅꯤꯁꯨꯕ ꯃꯈꯥꯜ ꯑꯁꯤꯅ ꯑꯩꯈꯣꯏꯒꯤ ꯃꯃꯥ ꯃꯄꯥ ꯑꯣꯏꯕꯁꯤꯡꯁꯤꯅ ꯃꯈꯣꯏꯒꯤ ꯋꯥꯈꯟ ꯃꯈꯣꯏꯅ ꯄꯥꯝꯂꯤꯕꯗꯣ ꯑꯗꯨ ꯈꯛꯇꯪ ꯆꯠꯍꯟꯕ ꯃꯆꯥꯁꯤꯗ ꯃꯆꯥꯁꯤꯅ ꯁꯥꯟꯅꯕ ꯄꯥꯝꯃꯦ ꯁꯥꯟꯅꯕ ꯌꯥꯔꯣꯏ ꯑꯩꯅ ꯄꯥꯝꯃꯤ ꯊꯕꯛꯁꯤ ꯆꯠꯀꯗꯕꯅꯤ ꯅꯪꯒꯤꯗꯃꯛꯇꯅꯦ ꯑꯩꯈꯣꯏꯅ ꯍꯤꯡꯉꯤꯕꯁꯤ ꯍꯥꯏꯔꯒ ꯃꯥꯒꯤ ꯍꯥꯏꯗꯤ ꯃꯣꯏꯅ ꯄꯥꯝꯃꯤꯕ ꯊꯕꯛꯇꯨꯗ ꯆꯠꯍꯟꯅꯤꯡꯕꯗꯨꯗ ꯆꯪꯕ ꯃꯆꯥꯛꯈꯩꯗꯤ ꯂꯣꯏꯅ ꯄꯤꯕꯤꯕ ꯑꯗꯨꯗꯨꯒ ꯃꯆꯥꯅ ꯄꯥꯝꯂꯤꯕ ꯃꯆꯥꯅꯨꯄꯤꯕꯨ ꯑꯣꯏꯔꯣ ꯅꯨꯄꯥꯕꯨ ꯑꯣꯏꯔꯣ ꯃꯈꯣꯏꯅ ꯄꯥꯝꯂꯤꯕꯗꯨꯗꯤ ꯇꯥꯕꯤꯗꯕ ꯑꯗꯨꯒ ꯑꯍꯨꯝ ꯁꯨꯕꯁꯤꯅ ꯑꯩꯈꯣꯏꯒꯤ ꯃꯇꯝ ꯃꯇꯝꯒꯤ ꯆꯨꯅꯕ ꯑꯣꯏꯅ ꯑꯩꯈꯣꯏꯒꯤ ꯑꯪ ꯑꯍꯨꯝ ꯁꯨꯕꯁꯦ ꯑꯩꯈꯣꯏꯒꯤ ꯃꯇꯝ ꯃꯇꯝꯒꯤꯆꯨꯅꯕ ꯍꯣꯏ ꯆꯦꯛꯁꯥꯟꯁꯨ ꯆꯦꯛꯁꯥꯟꯕ ꯃꯆꯥꯁꯦ ꯑꯗꯨꯗꯨꯒ ꯆꯦꯛꯁꯥꯟꯂꯤꯁꯦ ꯑꯩꯈꯣꯏꯒꯤ ꯃꯇꯥꯡ ꯃꯇꯥꯡꯒꯤ ꯑꯣꯏꯅ ꯃꯆꯥꯗꯨ ꯑꯩꯒꯤ ꯑꯣꯏꯅ ꯃꯆꯥꯗꯣ ꯌꯥꯅꯔꯒ ꯆꯦꯛꯁꯥꯟꯕ ꯁꯤꯒꯤ ꯃꯇꯥꯡꯁꯤ ꯆꯦꯛꯁꯥꯟꯕ ꯑꯗꯨꯕꯨ ꯃꯇꯝ ꯃꯇꯝꯒꯤ ꯃꯇꯨꯡꯏꯟꯅ ꯆꯦꯛꯁꯤꯟꯕꯗꯨ ꯀꯣꯝꯊꯣꯛꯄ ꯑꯗꯨꯒꯤ ꯆꯦꯛꯁꯤꯟꯕꯗꯨꯁꯨ ꯑꯍꯣꯡꯕꯅ ꯍꯥꯏꯗꯣ ꯑꯗꯨꯒ ꯃꯆꯥꯅ ꯄꯥꯝꯂꯤꯕꯁꯤ ꯁꯤꯅꯤ ꯑꯗꯨꯗꯨꯒ ꯃꯁꯤꯗ ꯃꯆꯥꯁꯤꯅ ꯀꯗꯥꯏꯕꯨꯛ ꯆꯠꯄ ꯉꯝꯒꯅꯤ ꯑꯗꯨꯒ ꯑꯩꯈꯣꯏꯅ ꯀꯗꯥꯏꯕꯨꯛ ꯃꯇꯦꯡ ꯄꯥꯡꯕ ꯉꯝꯒꯅꯤ ꯍꯥꯏꯗꯨꯅ ꯌꯦꯡꯕꯤꯕ ꯍꯥꯏꯕꯗꯤ ꯃꯆꯥ ꯑꯃ ꯑꯣꯏꯕꯒ ꯃꯃꯥ ꯑꯃ ꯑꯣꯏꯕ ꯃꯔꯤꯁꯦ ꯌꯥꯝ ꯆꯦꯛꯁꯤꯟꯅꯩꯌꯦ ꯑꯗꯨꯒ ꯃꯔꯤꯁꯨꯕꯗ ꯂꯩꯔꯤꯕ ꯃꯈꯜꯁꯤꯅ ꯑꯩꯈꯣꯏꯒꯤ ꯃꯆꯥꯑꯃꯒꯤꯗ ꯌꯥꯝꯅ ꯆꯦꯛꯁꯥꯟꯕ ꯃꯆꯥꯅ ꯄꯥꯝꯃꯤꯕ ꯊꯕꯛꯇꯨ ꯇꯧꯍꯟꯕ ꯇꯧꯍꯟꯗꯕꯗꯨ ꯇꯣꯛꯊꯣꯛꯈ꯭ꯔꯒ ꯌꯥꯝꯅ ꯆꯦꯛꯁꯥꯟꯕ ꯑꯦ ꯑꯩꯈꯣꯏꯒꯤ ꯅꯪ ꯁꯤꯒꯤ ꯊꯕꯛꯁꯦ ꯇꯧꯗꯕ ꯇꯥꯔꯒꯗꯤ ꯉꯁꯤꯒꯤ ꯑꯣꯏꯅ ꯇꯤꯚꯤ ꯌꯦꯡꯕ ꯌꯥꯔꯣꯏ ꯍꯥꯏꯕꯒꯨꯝꯕ ꯅꯪ ꯉꯁꯤꯒꯤ ꯍꯥꯏꯔꯤꯕ ꯊꯕꯛꯁꯦ ꯂꯥꯏꯔꯤꯛꯁꯦ ꯄꯥꯗ ꯇꯥꯔꯒꯗꯤ ꯁ꯭ꯀꯨꯜꯁꯦ ꯆꯠꯇ ꯇꯥꯔꯒꯗꯤ ꯅꯪ ꯍꯥꯟꯇꯥꯛ ꯍꯞꯇꯥꯁꯤꯒꯤ ꯇꯤꯚꯤ ꯌꯦ ꯁ꯭ꯋꯥꯏ ꯌꯥꯎꯔꯣꯏ ꯇꯤꯚꯤ ꯆꯦꯟꯕ ꯌꯥꯔꯣꯏ ꯍꯥꯏꯕꯤꯔꯤ ꯁꯤꯒꯤ ꯃꯈꯜꯁꯤꯡꯁꯦ ꯊꯝꯖꯒꯦꯗ ꯨꯃꯔꯨꯞ ꯃꯁꯤꯒꯤ ꯃꯈꯜꯁꯤꯡꯁꯦ ꯃꯔꯨꯞꯀꯤ ꯋꯥꯈꯜꯗ ꯂꯩꯕꯗ ꯑꯗꯨꯝ ꯀꯔꯝꯕꯅꯥ ꯍꯦꯟꯅ ꯀꯥꯟꯅꯒꯅꯤ ꯍꯥꯏꯕꯔꯛꯑꯣ ꯏꯗꯨꯏ ꯁꯤꯅ ꯀꯔꯤ ꯉꯥꯡꯗꯨꯏꯁꯤꯅ ꯀꯔꯤ ꯀꯔꯤ ꯍꯥꯏꯕꯗꯤ ꯃꯥꯡꯖꯕ ꯂꯩ ꯑꯉꯥꯡꯗꯨꯒꯤ ꯋꯥꯈꯜꯂꯣꯟꯗ ꯀꯔꯤ ꯀꯔꯤ ꯈꯟꯒꯅꯤ ꯍꯥꯏꯕ ꯃꯈꯜꯁꯤꯡꯁꯦ ꯑꯩꯈꯣꯏꯒꯤ ꯐꯖꯟꯅ ꯊꯝꯕꯤꯅꯤ ꯂꯣꯏꯅ ꯁꯨꯅ ꯊꯝꯕꯤꯗꯔꯒꯁꯨ
ꯍꯣꯏ ꯃꯔꯨꯞꯅ ꯉꯥꯡꯉꯤꯕ ꯃꯌꯥꯝꯗꯨ ꯌꯥꯝꯅ ꯇꯥꯕꯁꯨ ꯅꯨꯡꯉꯥꯏ ꯑꯗꯨꯒ ꯑꯩꯈꯣꯏꯒꯤ ꯍꯧꯖꯤꯛ ꯍꯧꯖꯤꯛ ꯇꯧꯔꯤꯕ ꯆꯠꯅꯔꯤꯕ ꯃꯌꯥꯝꯁꯤꯗ ꯍꯣꯏ ꯁꯨꯅꯣꯕ ꯄꯟꯕꯤꯈ꯭ꯔꯦ ꯃꯔꯨꯞꯅ ꯄꯟꯕꯤꯕ ꯃꯌꯥꯝꯁꯦ ꯑꯗꯨ
ꯎ
ꯑꯐꯕ ꯍꯥꯟꯅ ꯈꯟꯅꯗ꯭ꯔꯤꯉꯩꯗ ꯐꯠꯇꯕ ꯍꯥꯟꯅ ꯈꯠꯅꯕ ꯍꯥꯏꯕꯁꯤ ꯏꯄꯥ ꯏꯄꯨꯒꯤ ꯑꯗꯨ ꯆꯠꯅꯔꯨꯕꯗ ꯌꯥꯎꯏꯤ ꯃꯤ ꯑꯃꯒꯤ ꯑꯣꯏ ꯊꯕꯛ ꯑꯃꯒꯤ ꯑꯣꯏꯒꯦꯔꯥ ꯀꯥꯟꯅꯗꯕ ꯍꯥꯟꯅ ꯈꯟꯁꯤ ꯍꯥꯏꯕꯁꯤꯅꯤ ꯀꯩꯒꯤꯅꯣꯗ ꯑꯁꯥ ꯌꯥꯝ ꯊꯝꯕꯁꯨ ꯐꯠꯇꯦ ꯑꯗꯣ ꯑꯩꯁꯨ ꯑꯁꯥ ꯌꯥꯝꯕ ꯊꯝꯕ ꯃꯤꯁꯛ ꯑꯃꯅꯤ ꯃꯁꯤ ꯁꯦꯝꯗꯣꯛꯄ ꯉꯝꯅꯕꯗꯤ ꯍꯣꯠꯅꯖꯕꯅꯤ ꯑꯗꯨꯕꯨ
ꯉꯝꯗꯤ ꯉꯝꯗ꯭ꯔꯤ ꯐꯔꯦ ꯃꯔꯨꯞ ꯋꯥꯔꯤꯁꯦ ꯑꯃꯗ ꯆꯠꯇ꯭ꯔꯤꯉꯩꯗ ꯃꯔꯨꯞ ꯉꯁꯥꯏ ꯍꯥꯏꯕꯤꯈꯤꯕꯗꯣ ꯑꯩ ꯁꯨꯝ ꯄꯟꯖꯔꯛꯀꯦ
ꯐꯠꯇꯕꯁꯤ ꯑꯉꯥꯡꯁꯤꯡꯁꯤ ꯃꯁꯥꯒꯤ ꯄꯨꯟꯁꯤꯗ ꯍꯤꯡꯗꯦ ꯍꯥꯏ ꯇꯥꯔꯦꯀꯣ ꯃꯔꯣ ꯆꯥꯎꯔꯛꯂꯕ ꯐꯥꯎꯗ ꯑꯗꯨꯝ ꯃꯃꯥ ꯃꯄꯥꯒꯤ ꯈꯨꯗꯣꯝꯕꯤ ꯑꯗꯨꯒ ꯃꯃꯥ ꯃꯄꯥꯅ ꯁꯤ ꯍꯤꯡꯉꯤꯁꯤ ꯀꯅꯥꯒꯤꯅꯣ ꯍꯥꯏꯕ ꯃꯇꯝꯗ
ꯊꯪꯅꯕꯒꯤ ꯃꯔꯤ ꯃꯇꯥꯒꯤ ꯑꯣꯏꯅ ꯍꯤꯡꯕ ꯍꯥꯏꯇꯥꯥꯔꯦ
ꯃꯥꯗꯤ ꯑꯗꯨ ꯇꯧꯔꯤ ꯃꯥꯅ ꯅꯥ ꯇꯧ꯭ꯔꯦ ꯅꯪꯅ ꯀꯩꯗꯧꯔꯤ ꯍꯥꯏꯕ ꯋꯥꯍꯩꯁꯤꯗꯤ ꯇꯠꯇꯅ ꯄꯜꯂꯛꯄꯅ ꯃꯔꯝ ꯑꯣꯏꯔꯒ ꯁꯤꯡ ꯑꯗ ꯍꯣꯠꯅꯅꯤꯡꯉꯝꯕꯗꯣ ꯃꯅꯤꯡ ꯍꯜꯂꯛꯄ ꯏ ꯍꯣꯠꯅꯔꯝꯕꯗꯣ ꯍꯣꯠꯅꯕ ꯉꯝꯃꯣꯏ ꯐꯠꯇꯕ ꯄ꯭ꯔꯦꯁꯔ ꯌꯥꯝꯕ ꯍꯥꯏꯇꯥꯔꯦ
ꯁꯥꯐꯨ ꯌꯥꯝꯕꯁꯤꯅ ꯃꯔꯝ ꯑꯣꯏꯔꯀꯥꯟ ꯑꯗꯨꯗꯣ ꯍꯥꯏꯖꯟ ꯑꯗꯥ ꯑꯗꯥ ꯍꯥꯏꯖ ꯑꯗꯨꯒ ꯑꯉꯥꯡꯁꯤꯡꯁꯦ ꯍꯧꯖꯤꯛꯀꯥꯟ ꯂꯥꯏꯁꯨ ꯄꯥꯅꯤꯡꯗꯕ ꯈꯣꯠꯇꯕ ꯃꯌꯥꯝ ꯌꯥꯎꯋꯦ ꯑꯗꯨꯕꯨ ꯑꯣꯏ ꯐꯔꯦ ꯀꯩꯁꯨ ꯀꯥꯏꯗꯦ ꯂꯥꯏꯔꯤꯛꯁꯤ ꯂꯥꯏꯔꯤꯛ ꯈꯛꯇꯅꯁꯨ ꯍꯤꯡꯕ ꯌꯥꯕ ꯅꯠꯇꯦ ꯑꯗ ꯁꯤꯁꯨ ꯇꯝꯗꯕ ꯌꯥꯗꯕꯅꯤ ꯑꯗꯨꯒ ꯑꯉꯥꯡꯁꯤꯡꯁꯤ ꯃꯥꯒꯤ ꯃꯀꯣꯛꯇ ꯁꯨꯃꯥꯏꯅ ꯆꯥꯟꯅꯗ꯭ꯔꯦ ꯍꯥꯏ ꯇꯥꯔꯒꯗꯤ ꯀꯔꯤ ꯆꯥꯟꯅꯕ ꯍꯤꯔꯝ ꯂꯩ ꯂꯩ ꯍꯥꯏꯕꯁꯤ ꯈꯪꯗꯣꯛ ꯇꯥꯕꯅꯤ ꯃꯥꯒꯤ ꯃꯥꯒꯤ ꯊꯣꯛꯄ ꯊꯕꯛ ꯁꯪꯅꯅꯕ ꯑꯗꯨꯝ ꯊꯣꯛ ꯊꯣꯛꯣꯛꯄ ꯂꯩꯅꯈꯤꯕꯗꯨꯗꯤ ꯃꯗꯨꯅ ꯇꯨꯡꯗ ꯑꯋꯥꯕ ꯀꯌꯥ ꯂꯥꯛꯈꯤ ꯍꯥꯏꯗꯤ ꯃꯃꯥ ꯃꯄꯥꯁꯤꯡꯁꯦ ꯑꯩꯈꯣꯏ ꯃꯆꯥꯒꯤꯗꯤ ꯌꯥꯝ ꯈꯟꯖꯕꯅꯤ ꯀꯔꯤ ꯇꯨꯡꯗ ꯋꯥꯔꯛꯀꯗ꯭ꯔꯥ ꯇꯧꯒꯗ꯭ꯔꯥ ꯍꯥꯏꯕꯒꯤ ꯄꯥꯈꯠꯆꯕ ꯑꯗꯨꯕꯨ ꯃꯗꯨꯒꯤ ꯄꯥꯈꯠꯆꯕ ꯅꯠꯇꯕ ꯑꯇꯣꯞꯄ ꯀꯥꯡ ꯀꯥꯡꯂꯨꯞ ꯍꯥꯏꯇꯥꯔꯦ ꯁꯥꯏꯃꯔꯣꯟ ꯍꯥꯏꯕꯤꯈꯤꯕꯗꯣ ꯑꯗꯨ ꯌꯥꯔꯣꯏ ꯑꯗꯥ ꯌꯥꯔꯣꯏ ꯇꯧꯕꯁꯦ
ꯎ
ꯃꯁꯤ ꯌꯥꯝ ꯐꯠꯇꯦ ꯃꯁꯤ ꯃꯁꯤꯃꯛꯅ ꯃꯈꯣꯏꯁꯤ ꯌꯥꯝꯅ ꯐꯔꯛꯄ꯭ꯔꯥ ꯍꯥꯏꯕꯗꯨ ꯋꯥꯍꯪꯗꯣ ꯂꯥꯛꯄ ꯍꯥꯏꯇꯥꯔꯦ ꯑꯗꯨꯕꯨ ꯏꯃꯥ ꯏꯄꯥꯅꯤ ꯀꯩꯗꯤ ꯎ ꯄꯥꯏ ꯂꯩ ꯃꯈꯣꯏꯅ ꯑꯩꯈꯣꯏꯕꯨ ꯌꯣꯛꯄꯤꯔꯛꯄꯅꯤ ꯑꯗꯨꯕꯨ ꯃꯣꯏꯗꯁꯨ ꯈꯜꯍꯟꯅꯤꯡꯉꯦ ꯍꯥꯏ ꯇꯥꯔꯦ ꯑꯩꯒꯤ ꯢꯆꯁꯤ ꯇꯁꯦꯡꯅ ꯃꯍꯥꯛ ꯋꯥꯈꯜꯁꯦ ꯀꯃꯥꯏꯅ ꯇꯧꯔꯤꯒꯦ ꯃꯥꯒꯤ ꯋꯥꯈꯜꯂꯣꯟꯁꯤ ꯀꯃꯥꯏ ꯇꯧꯕꯅꯣ ꯍꯥꯏꯕꯁꯦ ꯁꯤ ꯃꯨꯟꯅ ꯈꯟꯗꯣꯛꯂꯕ ꯃꯇꯨꯡꯗ ꯃꯆꯥꯁꯤꯡ ꯑꯁꯤꯕꯨ ꯊꯦꯝꯅꯕꯅ ꯁꯤꯖꯤꯟꯅꯔꯒꯗꯤ ꯈꯨꯗꯤꯡꯃꯛ ꯑꯐꯕ ꯑꯣꯏꯒꯅꯤꯅ ꯈꯜꯂꯤ ꯑꯗꯨꯒ ꯑꯩꯈꯣꯏꯁꯨ ꯏꯁꯥ ꯏꯁꯥꯁꯨ ꯂꯣꯏ ꯒ꯭ꯌꯥꯟ ꯇꯥꯐꯝ ꯊꯣꯛꯏ ꯏꯃꯥ ꯏꯄꯥꯗ ꯈꯛꯇ ꯑꯗꯨꯃꯥꯏꯅ ꯇꯧꯕꯁꯨ ꯐꯠꯇꯦ ꯍꯥꯏꯗꯤ ꯃꯤ ꯑꯃ ꯃꯥꯡꯕꯁꯦ ꯃꯃꯥ ꯃꯄꯥꯅ ꯐꯅ ꯀꯩꯅꯣ ꯇꯧꯕ ꯇꯥꯔꯒꯁꯨ ꯃꯍꯥꯛꯅ ꯐ ꯇꯥꯔꯒꯗꯤ ꯍꯦꯟꯅ ꯐꯩ ꯐꯠꯇ꯭ꯔꯒꯗꯤ ꯑꯗꯨꯝ ꯐꯠꯇꯕꯗ ꯑꯣꯟꯈꯤꯅꯤ ꯑꯗꯨꯅ ꯑꯩꯈꯣꯏ ꯑꯩꯈꯣꯏꯁꯨ ꯉꯥꯎꯁꯤꯟꯟꯅꯗꯕ ꯕꯤꯗ ꯂꯥꯏꯔꯤꯥꯏꯁꯨ ꯇꯝ ꯈꯣꯠꯇꯨꯅ ꯊꯕꯛ ꯏꯪꯈꯥꯡ ꯑꯃ ꯑꯃ ꯀꯔꯤ ꯀꯔꯤ ꯁꯦꯟ ꯅꯨꯡ ꯊꯣꯛꯄ ꯌꯥꯕ ꯑꯐꯕ ꯊꯕꯛꯇ ꯀꯔꯤ ꯂꯩ ꯍꯛꯆꯥꯡ ꯐꯅꯕ ꯍꯣꯠꯅꯒꯅꯤ ꯃꯇꯝ ꯃꯥꯡꯗꯅꯕ ꯍꯣꯠꯅꯒꯅꯤ ꯑꯗꯨꯒ ꯑꯩꯈꯣꯏ ꯄꯨꯝꯅꯃꯛ ꯆꯥꯎꯈꯠꯃꯤꯟꯅꯕ ꯑꯣꯏ ꯁꯤꯁꯤꯅ ꯁꯨꯃꯥꯏꯅ ꯊꯝꯖꯅꯤꯡꯉꯤ ꯃꯔꯨꯞ ꯑꯩꯒꯤ ꯑꯣꯏꯅ
ꯄꯥꯎꯇꯥꯛ ꯀꯌꯥ ꯑꯃ ꯋꯥꯍꯩ ꯀꯌꯥ ꯑꯃ ꯊꯝꯕꯤꯈꯔꯦ ꯃꯔꯨꯞꯀ ꯁꯨꯃꯥꯏꯅ ꯊꯦꯡꯅꯗꯨꯅ ꯋꯥꯔꯤ ꯋꯥꯇꯥꯏ ꯇꯧꯕ ꯐꯪꯉ ꯋꯥꯍꯩ ꯀꯌꯥ ꯑꯃꯁꯨ ꯇꯥꯕ ꯐꯪꯖꯩ ꯑꯗꯣ ꯃꯔꯨꯞ ꯃꯊꯪ ꯃꯇꯥꯡ ꯆꯥꯕ ꯑꯃꯗ ꯑꯃꯨꯛ ꯋꯥꯔꯤ ꯋꯥꯇꯥꯏ ꯇꯧꯕ ꯉꯝꯕꯣꯏꯁꯤ ꯉꯁꯤꯒꯤ ꯑꯣꯏꯅꯣꯡꯁꯤ ꯃꯔꯨꯞ ꯃꯇꯥꯡ ꯑꯁꯤꯗ
ꯌꯥꯝ ꯅꯨꯡꯉꯥꯏꯖꯔꯦ ꯃꯔꯨꯞ ꯃꯔꯨꯞꯁꯨ ꯅꯨꯡꯉꯥꯏ ꯅꯨꯡꯉꯢꯌꯏꯐꯅ ꯇꯧꯔꯨ ꯇꯨꯕ ꯊꯕꯛ ꯈꯨꯗꯤꯡꯃꯛꯇ ꯃꯥꯏ ꯄꯥꯛꯄ ꯑꯣꯏꯕꯤꯌꯨ